ꯍꯣ
ꯑ ꯍꯜꯂꯣ ꯚꯥꯏ
ꯀꯣ ꯍꯧꯃꯤꯅꯨꯚꯏ
ꯑꯁ ꯀꯩꯁꯨ ꯇꯧꯗꯦꯗ ꯁꯨꯝ ꯀꯩꯀꯩ ꯊꯕꯛ ꯏꯪꯈꯥꯡ ꯀꯔꯤꯀꯩ ꯌꯨꯝꯒꯤ ꯃꯀꯨꯞ ꯃꯇꯥꯁꯨ ꯁꯨꯝ ꯌꯦꯡꯁꯤꯜꯂꯝꯃꯤꯖꯥꯠꯅꯤ
ꯎꯝ ꯑꯩ ꯁꯨꯝ ꯀꯩꯅꯣ ꯇꯧꯒꯦꯅ ꯍꯥꯏꯗꯤ ꯄꯥꯎ ꯐꯥꯎꯅꯗꯕ ꯀꯨꯏꯔꯦ ꯀꯔꯝ ꯀꯔꯝ ꯇꯧꯔꯤꯒꯦ ꯍꯪꯒꯦꯅ ꯁꯨꯝ
ꯁꯨꯝ ꯄꯉꯥꯏ ꯃꯥꯗꯤꯦ ꯆꯤꯟꯕꯗꯤ ꯑꯣꯏꯗꯦꯗꯅ ꯀꯅꯣ ꯄꯣꯡꯂꯩ ꯃꯔꯦꯗꯤ ꯍꯥꯏꯇꯥꯥꯕꯅꯦꯗꯣ
ꯎꯝ ꯏꯅꯦ ꯍꯣꯏ ꯕꯣꯏꯗꯤ ꯀꯩꯁꯨ ꯑꯅꯥ ꯑꯌꯦꯛ ꯌꯥꯎꯗꯕ꯭ꯔꯥ ꯀꯃꯥꯏꯅ ꯇꯧꯤ
ꯀꯩꯁꯨ ꯊꯣꯏꯗꯣꯛꯄ ꯌꯥꯎꯗꯦꯗꯕ ꯑꯩ ꯍꯥꯏꯗꯤ ꯃꯣꯏꯁꯨ ꯑꯗꯨꯝ ꯃꯁꯥ ꯃꯎ ꯇꯤꯡꯗꯤꯤꯡ ꯂꯥꯎꯅ ꯑꯗꯨꯝ ꯂꯩꯔꯤ
ꯎꯝ ꯐꯩ ꯐꯩ ꯍꯥꯏꯗꯤ ꯑꯅꯥ ꯑꯌꯦꯛꯁꯤꯕꯨ ꯌꯥꯎꯅꯗ꯭ꯔꯗꯤ
ꯍꯣꯏ ꯃꯥꯅꯦ ꯑꯅꯥ ꯑꯌꯦꯛꯄꯨ ꯌꯥꯎꯗ ꯐꯠꯇ
ꯅꯪꯗꯤ ꯅ ꯈꯣꯏ ꯀꯩꯅꯣꯝ ꯇꯧꯋꯤ ꯀꯩꯅꯣ ꯇꯧꯗꯕ꯭ꯔꯣ
ꯀꯩꯁꯨ ꯇꯧꯗꯦꯗ ꯁꯨꯝ ꯎꯝ ꯍꯣꯏ ꯉꯁꯤ ꯈꯣꯟ ꯈꯤꯇꯪꯗꯤ ꯁꯤꯕꯅꯦ ꯀꯩꯗꯣ ꯈꯪꯗꯦ ꯃ ꯑꯃ ꯑꯃ ꯑꯃꯨꯛ ꯁꯨꯃꯥꯏꯅ ꯇꯧꯕꯖꯥꯠꯅꯤ
ꯎꯝ ꯍꯥꯏ ꯂꯣꯛ ꯊꯨꯡꯕ ꯍꯧꯔꯝꯗꯥꯏꯒꯤꯁꯨ ꯈꯣꯟꯗꯤ ꯁꯤꯗꯤ ꯁꯤꯕꯅꯦ ꯍꯥꯏꯗꯤ ꯂꯣꯛ ꯊꯣꯛꯨꯗꯥꯏꯔ ꯌꯦ
ꯑꯩꯗꯤ ꯑꯗꯨꯃꯛꯇꯤ ꯃꯥꯟꯗꯦ ꯍꯥꯏꯕꯗꯤ ꯏꯁꯥꯗ ꯀꯩꯁꯨ ꯀꯩꯅꯣ ꯇꯧ ꯍꯥꯏꯗꯤ ꯅꯥꯇꯣꯟ ꯂꯣꯛ ꯊꯨꯡꯉꯝꯗꯥꯏꯁꯤꯗꯕꯨ ꯅꯥꯇꯣꯟ ꯀꯩꯀꯩ ꯃꯔꯦꯡ ꯃꯦꯡ ꯆꯠꯄ ꯈꯅꯥꯎ ꯍꯥꯒꯠꯆꯕ ꯇꯧꯔꯤꯗꯅ ꯑꯩꯗꯤ ꯀꯩꯝ ꯇꯧꯗꯦꯕ ꯁꯨꯝ ꯁꯨꯝ ꯇꯧ ꯔꯤ ꯔꯈꯪꯒꯤ
ꯎꯝ ꯍꯣꯏ ꯅꯥꯕꯨ ꯅꯥꯗ꯭ꯔꯗꯤ ꯐꯩ ꯍꯥꯏꯅꯤꯅꯤ
ꯎꯝ ꯍꯣꯏꯚꯥꯏ ꯀꯗꯤ ꯑꯅꯥꯎ ꯕ꯭ꯔꯥ
ꯑꯩꯒ ꯒꯤꯔꯤ ꯀꯩꯁꯨ ꯊꯣꯏꯗꯣꯛꯄ ꯌꯥꯎꯗꯦ ꯑꯗꯣ ꯑꯩꯈꯣꯏ ꯏꯕꯣꯛꯇꯨ ꯅꯥꯗꯅ ꯀꯣ ꯍꯟꯗꯛ ꯣꯛꯇꯗ ꯁꯨꯃꯥꯏꯅ ꯍꯟꯇꯛ ꯄꯨꯈꯠꯇꯅ ꯇꯧꯔꯨꯏ ꯍꯟꯇꯛꯄꯨꯗꯤ ꯑꯗꯣ ꯍꯧꯖꯤꯛꯄꯨꯗꯤ ꯌꯨꯝꯗ ꯄꯨꯊꯔꯛꯑꯒ ꯂꯩꯔꯦ ꯎ ꯍꯧꯖꯤꯛꯄꯨꯗꯤ
ꯀꯩꯅꯣꯅ ꯍꯥꯏꯁꯤꯕ ꯑꯩ ꯇꯥꯍꯧꯗꯦꯅꯦ ꯀꯩ ꯀꯌꯥꯝ ꯀꯟꯅ ꯉꯝꯗ꯭ꯣꯏꯔꯤꯅꯣ
ꯑꯍꯜ ꯂꯥꯏꯅꯥꯅꯤꯗꯚꯥꯏ ꯍꯥꯏꯗꯤ ꯁꯤ ꯦꯁ ꯁꯤ ꯕꯦꯁ ꯁ ꯀꯩꯅꯣ ꯇꯧꯕꯒꯤ ꯅꯥꯕꯗꯨ
ꯀꯌꯥꯝ ꯀꯩ ꯑ ꯀꯩꯁꯨ ꯇꯧꯗ꯭ꯔꯦ ꯍꯧꯖꯤꯛ ꯀ ꯀꯥꯡꯈꯠꯂꯛꯑꯦ ꯆꯥꯛꯀ ꯑꯗꯨꯝ ꯐꯖꯅ ꯆꯔꯦ ꯍꯥꯏꯗꯤ
ꯎꯝ
ꯍꯟꯇꯛꯇꯣ ꯃꯥꯗꯣ ꯀꯩꯅꯣ ꯇꯧꯕ ꯁ꯭ꯀꯨꯜ ꯂꯧ ꯆꯠꯄꯗ ꯅꯣꯡ ꯆꯣꯠꯄꯖꯥꯠꯅꯤ
ꯑꯥ
ꯂꯣꯛ ꯊꯨꯡꯕꯣꯏ ꯂꯥꯛꯄꯣꯏ ꯇꯧꯕ ꯑꯗꯨꯒꯤ ꯌꯥꯝ ꯀꯟꯅ ꯊꯨꯡꯕꯕꯨꯗꯤ ꯅꯠꯇꯦ ꯑꯗꯨꯗ ꯉꯜꯂꯤꯉꯥꯏ ꯌꯦꯡꯊꯣꯛꯍꯧꯕꯅ ꯐꯩꯗꯅ
ꯃꯥ ꯃꯣꯏꯁꯤꯗꯤ ꯀꯩꯁꯨ ꯂꯩꯇꯕ ꯂꯅꯥꯁꯤ ꯑꯥ ꯌꯧꯁꯤꯟꯈꯤꯗꯣꯏꯅꯦ
ꯎꯝ ꯐꯒꯤ ꯐꯒꯤꯗꯩ ꯑꯁꯦꯡ
ꯃꯥꯅꯦ ꯃꯥꯅꯤ
ꯑꯗꯨꯅ ꯃꯣꯏ ꯑꯍꯟ ꯁꯤꯗꯕꯨ ꯈꯔ ꯀꯩꯅꯣ ꯇꯧꯗ ꯌꯦꯡꯁꯤꯟꯗ꯭ꯔꯒꯗꯤ ꯍꯦꯛꯇ ꯀꯩꯅꯣ ꯇꯧꯋꯦ ꯍꯥꯏꯔꯤꯕ
ꯎꯝ ꯑꯍꯟꯅꯕ ꯑꯉꯥꯡ ꯑꯃꯗꯤ ꯚꯥꯏ ꯈꯔꯥ ꯈꯔꯥ ꯁꯦꯟꯅꯕꯤꯗ꯭ꯔꯗꯤꯀꯣ
ꯎ ꯍꯥꯏꯗꯤ ꯃꯣꯏꯁꯤꯗꯤ ꯁꯦꯟꯅꯕ ꯑꯃ ꯌꯥꯎꯗ꯭ꯔꯒꯗꯤ
ꯎꯝ
ꯍꯦꯛꯇ ꯁꯣꯏꯌꯦꯕ ꯍꯥꯏꯗꯤ ꯑꯍꯟ ꯑꯣꯏꯔꯛꯄ ꯍꯥꯏꯁꯦ ꯑꯉꯥꯡ ꯃꯁꯨ
ꯑꯉꯥꯡ ꯑꯣꯟꯊꯂꯛꯑꯦꯕ ꯍꯣꯏ ꯚꯥꯏ ꯆꯥꯒꯅꯨ ꯍꯥꯏꯕ ꯄꯣꯠꯇꯣ ꯍꯨꯔꯥ ꯆ ꯁꯜꯂꯝꯕꯒꯨꯝꯕ ꯑꯁꯤ ꯏ ꯁꯨꯝ ꯑꯍꯜ ꯂꯩꯕꯅꯤꯅꯦ ꯌꯥꯝ ꯊꯦꯡꯅꯩꯗ ꯏ ꯑꯩꯈꯣꯏꯁꯨ
ꯍꯣꯏ ꯄꯔꯥ ꯑꯉꯥꯡ ꯃꯆꯥꯗꯧꯅꯀꯣ ꯑꯗꯨꯒ ꯈꯔ ꯍꯥꯏꯗꯤ ꯉꯥꯡꯕꯅ ꯑꯗꯨ ꯇꯧꯏꯤ ꯑꯗꯥꯏ ꯇꯧꯏꯤꯅ ꯈꯤꯇꯪ ꯉꯥꯡꯕꯗꯛꯄꯣ ꯃꯕꯨꯡ ꯅꯨꯡꯁꯤꯗꯅ ꯑꯃꯨꯛꯀ
ꯁꯤꯗꯅ ꯑꯃꯨꯛ ꯍꯣꯏ ꯆꯥꯛꯀ ꯆꯥꯗꯒꯩ ꯄꯩꯗꯣꯏꯅꯦ
ꯎꯝ ꯑꯍꯜ ꯑꯍꯜ ꯂꯣꯏꯅꯕꯕꯨꯗꯤ ꯑꯉꯥꯡ ꯂꯣꯏ ꯅ ꯐꯩ
ꯑ ꯃꯣꯐꯨꯔ ꯆꯩꯖꯒꯗꯗꯣꯏꯁꯨ ꯋꯥꯔꯛꯄ ꯌꯥꯏꯗꯅ ꯃꯁꯤꯅ ꯑꯃꯨꯛ ꯈꯤꯇꯪ ꯈꯣꯟꯒ ꯈꯤꯇꯪ ꯀꯟꯈꯠꯂꯨꯔꯗꯤ ꯂꯣꯏꯔꯦ ꯑꯩꯈꯣꯏꯒꯤꯁꯨ ꯇꯧꯔꯤꯅꯦ ꯚꯥꯏ ꯑꯩꯅ ꯍꯥꯏꯔꯤꯁꯦ ꯐꯃꯨꯡꯗ ꯁꯨꯝ ꯁꯨ ꯁꯨ ꯅꯩꯁꯟꯒꯅꯨ ꯀꯀꯤꯡ ꯅꯨꯡꯀꯤꯡ ꯈꯔ ꯆꯠꯂꯨ ꯈꯣꯠꯂꯨꯁꯤ ꯌꯥꯗꯕꯤꯅꯦ ꯃꯤ ꯚꯩ ꯍꯥꯏꯗꯤ ꯃꯁꯥꯗꯣ ꯚꯩ ꯍꯨꯏꯁꯨꯅ ꯑꯃꯨꯛ ꯐꯃꯨꯡꯗꯖ ꯂꯩꯕꯤꯅꯦꯕ ꯃꯁꯥꯗꯣ ꯃꯨꯞꯃꯦꯟ ꯇꯧꯗ꯭ꯔꯗꯤ ꯑꯩꯅ ꯑꯃꯨꯛ ꯂꯥꯏꯅꯥ ꯇꯤꯟꯅꯥ ꯂꯥꯛꯀꯗ꯭ꯔꯥ ꯃꯁꯥꯗꯣ ꯆꯥꯎꯈꯠꯂꯛꯕ ꯈꯣꯠꯄ ꯇꯧꯒꯗ꯭ꯔꯥꯅ ꯄꯥꯈꯠꯇꯅ ꯆꯠꯍꯟꯅꯤꯡ ꯋꯥ ꯁꯣꯟꯗꯅ ꯍꯥꯏꯔꯨꯔ ꯈꯤꯇꯪꯗ ꯍꯥꯏꯖꯤꯜꯂꯨꯔꯗꯤ ꯑꯍꯟ ꯑꯣꯏꯔꯕ ꯃꯥꯁꯦ ꯊꯕꯛ ꯏꯪꯈꯥꯡ ꯌꯥꯝ ꯁꯨꯍꯟꯅꯤꯡꯉꯦꯅ ꯑꯃꯨꯛ ꯋꯥꯔꯛꯎꯔꯤꯕꯅꯤ ꯑꯗꯨ ꯚꯥꯏ
ꯈꯪꯗꯦ ꯗ ꯑꯍꯜ ꯂꯣꯏꯅꯕꯁꯦ ꯋꯥꯉꯗ
ꯍꯣꯏ ꯄꯈꯠ ꯂꯤꯕꯨ ꯏ
ꯎꯝ ꯑꯩꯈꯣꯏꯒꯤꯁꯨ ꯇꯧꯔꯤꯅꯦ ꯍꯥꯏꯗꯤ ꯑꯩꯈꯣꯏꯒꯤꯗꯅ ꯕꯤꯄꯤ ꯈꯔ ꯋꯥꯡꯉꯦꯕꯀꯣ ꯑꯗꯨꯅ ꯑꯍꯥꯎ ꯍꯕꯣꯁꯨ ꯑꯍꯥꯎꯧꯕꯁꯨ ꯌꯥꯝ ꯄꯥꯝꯕ ꯑꯗꯤ ꯍꯥꯎꯗ ꯌꯥꯝ ꯆꯥꯁꯟꯒꯗꯣꯏꯕꯣ ꯕꯤꯄꯤꯤꯗ ꯋꯥꯡꯕꯅꯤꯅ ꯍꯥꯏꯖꯤꯛ ꯀꯩꯅꯣ ꯇꯧꯋꯦ ꯈꯣꯠꯂꯦꯅ ꯍꯥꯏꯕꯁꯦ ꯌꯥꯔꯨꯗꯣꯏꯅꯦꯕ ꯑꯗꯨꯒ ꯄꯤꯖꯗ꯭ꯔꯒ ꯑꯃꯨꯛ ꯄꯤꯖꯅꯤꯡꯗꯦ ꯈꯣꯠꯇꯦ ꯍꯥꯏꯍ ꯂꯣꯏꯅꯤꯅꯅ
ꯀꯩ ꯋꯥ ꯅꯚꯏ ꯆꯤꯅꯤ ꯌꯥꯝ ꯆꯥꯒꯅꯨ ꯊꯨꯝ ꯌꯥꯝ ꯆꯥꯒꯅꯨ ꯍꯥꯏꯕꯁꯨ ꯊꯨꯝ ꯆꯔꯥ ꯑꯃ ꯆꯥꯕꯗꯨ ꯍꯦꯛ ꯄꯥꯟꯅꯩ ꯁꯤꯕꯕꯨ ꯄꯥꯟꯅꯗꯣꯏꯔꯒ ꯍꯥꯏꯌꯦꯕꯨ ꯋꯥꯍ
ꯎꯝ ꯅꯣꯏ ꯅꯣꯏ ꯑ ꯑꯣꯏꯔꯒ ꯗ ꯑꯩꯅ ꯄꯤꯤꯁꯛ ꯄꯤꯤꯁꯛ ꯇꯧꯗꯅ ꯌꯣꯛꯂꯛꯏꯅꯤ ꯅꯣꯏꯒꯤ ꯀꯔꯤꯝ ꯀꯥꯏꯜꯍꯜꯂꯕ ꯄꯣꯠꯇꯦꯒ ꯍꯥꯏꯔꯛꯀꯅꯤ
ꯑꯗꯨ ꯋꯥꯈ꯭ꯔꯖꯥꯠꯅꯤ ꯚꯥꯏ ꯉꯍꯥꯡꯕꯁꯨ ꯌꯥꯗꯕꯨꯝ ꯇꯧꯀꯣ ꯑꯗꯨꯒ ꯉꯥꯡꯕ ꯌꯥꯗꯦ ꯑꯗꯨꯦꯅ ꯃꯣꯏꯅ ꯇꯧꯅꯤꯡ ꯇꯧꯅꯤꯡꯉꯥꯛꯒ ꯇꯧꯍꯟꯕꯁꯨ ꯌꯥꯗ꯭ꯔꯦ ꯍꯥꯏꯗꯤ ꯃꯣꯏꯗ ꯁꯣꯛꯀꯗꯧꯕ ꯀꯩꯅꯣ ꯇꯧꯒꯗꯧꯕꯗꯨ ꯊꯤꯡꯗꯕ ꯌꯥꯗꯣꯏꯦꯕꯣ ꯚꯥꯏ
ꯑꯩꯈꯣꯏꯗ ꯁꯥꯎꯅꯨꯡ ꯁꯥꯎꯖꯔꯁꯨꯀꯣ ꯃꯣꯏ ꯃꯣꯏ ꯇꯧꯕ ꯐꯔꯗꯤ ꯍꯥꯏꯗꯤ ꯑꯩꯈꯣꯏꯒꯤꯁꯨ ꯀꯩꯅꯣꯅꯤꯗꯣ ꯍꯥꯏꯗꯤ ꯍꯌꯦꯡ ꯃꯣꯏ ꯈꯪꯗꯦꯗ ꯑꯩꯈꯣꯏꯁꯨ ꯋꯥꯅꯤ ꯃꯣꯏꯁꯨ ꯋꯥꯅꯤ ꯑꯗꯨꯅ ꯈꯦꯅꯦꯗ ꯄꯟꯇꯤꯚꯥꯏ
ꯅꯥꯔꯛ ꯌꯦꯛꯂꯛꯄ ꯀꯩꯅꯣ ꯇꯧꯔꯛꯄ ꯍꯥꯏꯗꯤ ꯇꯝꯕ ꯉꯝꯕ ꯅꯠꯇꯦꯗꯅ
ꯐꯔꯦ ꯃꯥꯔꯦ
ꯑꯗꯨꯅ ꯐꯖꯅ ꯌꯦꯡꯁꯤꯜꯍꯧꯗ꯭ꯔꯒꯗꯤ
ꯎꯝ
ꯑ
ꯅ ꯃꯣꯏꯖꯦ
ꯍꯥꯏꯔ
ꯀꯩꯅꯣ ꯑꯩꯒꯤ ꯋꯥꯈꯜꯗ ꯁꯨꯝ ꯍꯥꯏꯗꯤ ꯊꯥ ꯇꯔꯨꯛ ꯇꯔꯦꯠ ꯇꯔꯨꯛ ꯇꯔꯦꯃꯨꯛꯀ ꯆꯍꯤ ꯑꯃꯗ ꯑꯃꯨꯔꯛ ꯑꯅꯤꯔꯛꯇꯤ ꯍꯣꯁꯄꯤꯇꯥꯜꯗ ꯄꯨꯈꯠꯂꯒ ꯂꯥꯏꯅꯥ ꯇꯤꯟꯅꯥꯗꯤ ꯑꯃꯨꯛꯃꯨꯛ ꯆꯦꯛ ꯇꯧꯊꯣꯛꯄꯤꯌꯣ ꯚꯥꯏ ꯃꯁꯥ ꯅꯥꯗꯦ ꯀꯥꯏꯅꯒ ꯁꯨꯝ ꯊꯝꯖꯤꯟꯕꯗꯣ ꯇꯧꯗꯕꯤꯗ ꯁꯨꯝ ꯄꯨꯈꯠꯂꯒ ꯍꯦꯛ ꯍꯦꯛ ꯍꯦꯛ ꯍꯦꯛ ꯍꯦꯛ ꯇꯧꯊꯣꯛꯄꯤꯕ ꯃꯁꯤ ꯐꯕ꯭ꯔꯥꯅ ꯈꯜꯂꯤ
ꯚꯥꯏ ꯌꯥꯝ ꯐꯩꯗ ꯃꯁꯤꯗꯤ ꯍꯥꯏꯗꯤꯀꯣ ꯑꯍꯟ ꯉꯥꯛꯇꯒꯤ ꯅꯠꯇꯅ ꯑꯁꯤꯗꯤ ꯅꯍꯥ ꯑꯩꯈꯣꯏꯕꯨ ꯇꯣꯛꯇꯣꯛꯄ ꯐꯩꯌꯦꯕ ꯍꯥꯏꯗꯤ ꯂꯩꯅꯥꯠ ꯅꯍ ꯍꯥꯏꯁꯤꯗꯕꯨ ꯌꯥꯝꯃꯟ ꯇꯥꯗ꯭ꯔꯦꯗꯅ ꯍꯧꯖꯤꯛꯇꯤ
ꯃꯥ ꯂꯅꯥ ꯑꯔꯨꯕꯕꯩ ꯑꯔꯨꯕ ꯂꯥꯏꯅꯥꯁꯤꯐꯥꯎ ꯁꯨꯛꯄꯨ ꯐꯨꯗꯣꯔꯛꯇꯅ ꯚꯥꯏ ꯁꯔꯝꯗꯥꯏ ꯊꯥ ꯑꯃꯃꯨꯛꯀ ꯋꯥꯏꯔ ꯀꯥꯟꯗꯒ ꯐꯨꯗꯣꯔꯒ ꯚꯥꯏ ꯁꯤꯒꯤ ꯌꯥꯝ ꯌꯥꯎꯔꯕꯅꯤ
ꯑꯗꯨꯅꯦ ꯍꯥꯏꯗꯤ ꯀꯩꯅꯣ ꯅꯧꯔꯤꯉꯩꯗ ꯈꯪꯍꯧꯔꯗꯤ ꯍꯦꯛ ꯐꯩꯗꯅꯕ
ꯑꯣ
ꯏꯁꯟꯈꯔꯒ ꯈꯪꯗꯣꯏꯁ ꯁꯣꯔꯣ ꯅꯧꯔꯤꯉꯩꯗ ꯁꯨꯝ ꯍꯥꯏꯗꯤ ꯊꯥ ꯑꯃꯗ ꯀꯩꯀꯩ ꯂꯩꯔꯤ ꯀꯃꯥꯏ ꯀꯃꯥꯏꯅ ꯇꯧꯔꯤ ꯍꯦꯜꯠꯇꯇꯨ ꯆꯦꯛꯑꯞ ꯇꯧꯊꯣꯛꯄꯤꯕ ꯑꯁꯤ ꯌꯥꯝ ꯐꯕ ꯖꯥꯠꯅꯤꯗꯕ ꯉꯝꯗꯕꯗ ꯉꯥꯏ ꯍꯥꯏꯗꯤ ꯉꯝꯗꯕ ꯐꯅꯕ ꯄꯩꯁꯥ ꯅꯨꯡꯁꯥ ꯑꯗꯨ ꯑꯗꯥꯒꯤ ꯋꯥ ꯉꯥꯡꯅꯗꯕ ꯃꯇꯝ ꯁꯪꯅꯗꯕ ꯑꯗꯨꯒ
ꯎꯝ ꯍꯥꯏꯗꯤ ꯍꯣꯁꯄꯤꯇꯥꯜ ꯆꯠꯄꯁꯤꯗꯕꯨ ꯂꯣꯡꯃꯗꯨꯁꯨ ꯅꯣꯡꯃꯁꯤꯃ ꯑꯗꯨꯝ ꯍꯥꯠꯇꯣꯔꯤꯕꯅꯤꯗꯣ ꯈꯨꯠꯇꯖ
ꯍꯥꯏꯗꯤ ꯑꯩꯈꯣꯏꯁꯨ ꯍꯦꯜꯠꯁꯤꯗ ꯃꯇꯝ ꯊꯥꯗꯕꯁꯦ ꯌꯥꯝ ꯋꯥꯗꯕ
ꯑꯩꯣꯏ ꯀ ꯃꯔꯨ ꯚꯩ ꯑꯩꯈꯣꯏ ꯃꯩꯇꯩ ꯃꯆꯥ ꯑꯩꯈꯣꯏ ꯃꯅꯤꯄꯨꯔ ꯃꯆꯥꯗꯨ ꯑꯅꯝꯕꯅꯁꯨ ꯊꯥꯗꯗꯅ ꯅꯥꯔꯀꯥꯟꯗ ꯈꯛꯇꯅꯦꯕ ꯍꯣꯏ ꯆꯠꯅꯕꯤꯕ ꯍꯣꯁꯄꯤꯇꯥꯜ ꯃꯌꯥꯝꯁꯦ
ꯎꯝ ꯍꯥꯏꯗꯤ ꯅꯍꯥꯔ ꯑꯗꯨꯕꯨ ꯈꯔ ꯈꯔ ꯅꯥꯕ ꯍꯧꯔꯛꯄꯗ ꯆꯠꯄꯤꯕꯖꯥꯠ ꯅꯠꯇꯦ
ꯈꯥꯡ ꯉꯝꯗ꯭ꯔꯦ ꯀꯥꯟꯗꯨꯗ
ꯎꯝ ꯑꯗꯨꯅꯗꯤ ꯍꯥꯏꯗꯤ ꯊꯥ ꯑꯃꯗ ꯐꯒꯗꯕ ꯄꯣꯠꯇꯣ ꯊꯥ ꯃꯔꯤ ꯃꯉꯥ ꯇꯔꯨꯛ ꯆꯪꯍꯜꯂꯦꯕ ꯍꯥꯏꯗꯤ ꯅꯣꯡ ꯅꯤꯅꯤ ꯀꯨꯗꯤ ꯁꯥ ꯐꯒꯗꯕ ꯄꯣꯠꯇꯣ ꯑꯥ ꯁꯣꯛꯆꯟꯈꯤꯗꯅ ꯍꯥꯏꯗꯤ ꯂꯨꯄꯥ ꯆꯅꯤ ꯆꯍꯨꯝ ꯇꯤꯡꯒꯗꯕ ꯄꯣꯠꯇꯣ ꯂꯨꯄꯥ ꯆꯥꯝ ꯆꯝꯉꯥ ꯂꯨꯄꯥ ꯆꯥꯝ ꯆꯝꯉ ꯆꯅꯤ ꯆꯍꯨꯝ ꯇꯤꯡꯉ ꯂꯣꯏꯁꯤꯟꯀꯗꯕ ꯄꯣꯠꯇꯣ ꯂꯨꯄꯥ ꯂꯤꯁꯤꯡ ꯑꯍꯨꯝ ꯃꯔꯤ ꯃꯉꯥ ꯇꯤꯡꯍꯟꯗꯣꯏꯁꯦ ꯑꯩꯈꯣꯏꯅ ꯀꯨꯏꯅ ꯂꯤꯁꯤꯜꯂꯒ ꯊꯝꯃꯒ ꯌꯥꯗ꯭ꯔꯀꯥꯟꯗꯨꯗ ꯑꯗꯨ ꯍꯣꯏ ꯄꯩꯁꯥ ꯉꯥꯛꯇꯒꯤ ꯅꯠꯇꯕ ꯚꯥꯏ ꯌꯦꯡꯉꯒ ꯐꯥꯕꯤꯔꯗꯤ ꯑꯃꯨꯛ ꯐꯕ ꯌꯦꯡꯉꯒ ꯁꯣꯛꯁꯤꯟ ꯈꯔꯒ ꯀꯩꯅꯣ ꯇꯧꯕꯗꯣ
ꯎꯝ ꯀꯩꯁꯨ ꯂꯩꯕꯅꯤ ꯅꯍꯥꯟꯅꯠꯇꯦ ꯀꯩꯁꯨ ꯂꯩꯕꯗꯍꯥꯟ ꯅꯠꯇꯦꯅ ꯇꯧꯔꯝꯃ ꯇꯧꯔꯝꯃꯕꯒꯤ ꯐꯤꯕꯝ ꯑꯥ ꯌꯧ ꯁꯣꯛꯆꯟꯅꯗꯅ ꯇꯧꯅꯕꯗꯨ ꯃꯌꯥꯝ ꯌꯥꯎꯔꯕꯅꯤꯗꯣ
ꯎꯝ ꯀꯩꯁꯨ ꯂꯩꯇꯕ ꯑꯃꯗꯒꯤ ꯑꯥ ꯁꯣꯛꯆꯟꯖꯔꯒ ꯑꯥ ꯌꯧꯕ ꯍꯥꯏꯗꯤ ꯁꯤ ꯌꯥꯎꯗꯕ ꯅꯠꯇꯦ
ꯃꯥꯥꯏ ꯃꯥꯅꯤ ꯃꯥꯅꯤ
ꯑꯅꯥꯕꯁꯤꯗꯤ ꯌꯥꯔꯤꯉꯩ ꯀꯩꯅꯣ ꯇꯧꯕꯤꯗꯕ ꯚꯥꯏ ꯂꯤꯔꯒ ꯊꯝꯕꯤꯗꯕ
ꯎꯝ ꯍꯧꯖꯤꯛꯁꯤꯚꯥꯏ ꯌꯖꯨꯛꯅꯅꯤꯁꯨꯨ ꯈꯪꯗ꯭ꯔꯦ ꯍꯥꯏꯗꯤ ꯈꯤꯇꯪ ꯚꯥꯏ ꯑꯄꯣꯝꯕ ꯑꯃꯗꯒꯤ ꯚꯥꯏ ꯀꯦꯟꯁꯔ ꯑꯣꯜꯂꯒ ꯍꯦꯛꯇ ꯀꯩꯅꯣ ꯇꯧꯔꯦꯕ ꯚꯥꯏ ꯄꯣꯠꯁꯦ
ꯎꯝ ꯖꯨꯛꯁꯦ ꯖꯨꯛ ꯊꯥ ꯑ ꯑꯃ ꯇꯧꯔꯦꯕ ꯊꯥꯏꯅꯩ ꯃꯇꯝꯗꯗꯤ ꯍꯥꯏꯗꯤ ꯊꯥꯏꯅꯒꯤ ꯑꯍꯟ ꯆꯍꯤ ꯆꯥꯝ ꯃꯥꯒ ꯃꯔꯤ ꯃꯉꯥ ꯄꯨꯟꯁꯤꯕꯨ ꯌꯥꯎꯅꯔꯤꯅꯦꯕꯀ ꯑꯩ
ꯎꯝ
ꯑꯗꯨ ꯍꯧꯖꯤꯛꯀꯤ ꯖꯦꯅꯦꯔꯦꯁꯟꯁꯤꯗꯗꯤ ꯆꯍꯤ ꯆꯥꯝꯃꯒ ꯑꯃꯅꯤ ꯄꯨꯟꯁꯤꯕꯤ ꯌꯥꯎꯔꯤꯁꯦ ꯀꯩꯁꯨ ꯍꯥꯏꯗꯤ ꯌꯥꯎꯅꯔꯒꯅ ꯊꯥꯖꯗ꯭ꯦꯔꯤꯕ ꯀꯥꯏ
ꯑ ꯆꯍꯤ ꯆꯥꯃꯗꯤ ꯂꯌꯥ ꯁꯤ ꯋꯥꯅꯔꯤꯅꯤꯀꯣ
ꯎ ꯍꯥꯏꯗꯤ ꯍꯧꯖꯤꯛꯀꯤ ꯖꯦꯅꯦꯔꯦꯁꯟꯒꯤ ꯆꯥꯔꯤꯕ ꯆꯤꯟꯖꯥꯛ
ꯎꯝ
ꯁꯥꯖꯦꯜ ꯅꯨꯡꯖꯦꯜ ꯇꯧꯕꯁꯨ ꯊꯥꯏꯅꯒꯤ ꯑꯍꯟꯅ ꯌꯥꯝ ꯍꯦꯜꯂꯦꯕ ꯁꯥꯖꯦꯜ ꯇꯧꯕꯅ ꯁꯥꯖꯦꯜ ꯖꯦꯟ ꯇꯧꯕ ꯅꯠꯇꯕ ꯁꯨꯕ ꯅꯣꯝꯕ ꯀꯟꯕ ꯑꯗꯒꯤ ꯍꯨꯃꯥꯡ ꯇꯥꯍꯟꯕꯒꯤ ꯆꯥꯡꯁꯦ ꯃꯣꯏꯅ ꯍꯦꯟꯕꯅꯤꯅ ꯃꯁꯥ ꯃꯎ ꯐꯕ ꯈꯤꯡ ꯈꯤꯡ ꯂꯥꯎꯕꯁꯦ ꯃꯣꯏꯅ ꯌꯥꯝ ꯍꯦꯜꯂꯦꯔꯒ
ꯍ ꯑꯗꯨꯗꯒꯤ ꯆꯤꯟꯖꯥꯛꯁꯨ ꯆꯤꯟꯖꯥꯛꯇ ꯂꯩꯕꯖꯥꯠꯅꯤꯗ ꯉꯁ
ꯍꯧꯖꯤꯛꯇꯤ ꯑꯃꯨꯛ ꯆꯤꯟꯖꯥꯛꯁꯦ ꯑꯃꯨꯛ ꯑꯣꯖꯥ ꯌꯥꯝ ꯌꯥꯟꯁꯤꯂꯦꯗꯅ
ꯎꯝ ꯍꯥꯔ ꯅꯨꯡꯗꯤ ꯑꯃꯨꯛ ꯍꯦꯟꯇꯣꯛꯇꯅ ꯀꯩꯅꯣ ꯆꯤꯟꯖꯥꯛꯁꯤꯗ ꯄꯠꯊꯗꯅꯕ ꯃꯨꯟꯁꯤꯟꯅꯕ ꯑꯃꯨꯛ ꯀꯦꯃꯤꯀꯦꯜ ꯑꯃꯨꯛ ꯍꯥꯞꯄꯒ ꯑꯃꯨꯛ ꯄꯤꯖꯟꯅꯔꯤꯅꯤꯗꯣ ꯚꯥꯏ ꯑꯩꯈꯣꯏꯗꯤ ꯈꯪꯖꯗꯕꯅ ꯑꯗꯨꯁꯨ ꯑꯃꯨꯛ ꯆꯥꯔꯤꯕꯅꯤꯗꯣ
ꯎꯝ ꯍꯥꯏꯗꯤ ꯍꯦꯜꯁꯨ ꯈꯤꯇꯪ ꯀꯩꯅꯣ ꯂꯧꯔꯦ ꯁꯤꯚꯥꯏ ꯑꯗꯣ ꯃꯥꯥꯏꯁꯨ ꯊꯕꯛ ꯏꯟꯁꯥꯡ ꯇꯧꯔꯛꯏꯗꯣ ꯐꯖꯅ ꯇꯧꯊꯣꯛꯑꯣ ꯑꯩꯁꯨ ꯀꯩꯅꯣꯝꯇ ꯑꯉꯥꯡ ꯁ꯭ꯀꯨꯜ ꯑꯝꯇ ꯊꯤꯟꯕꯤꯔꯨꯈꯤꯌꯦ ꯑꯗꯨꯒ ꯐꯖꯅ ꯅꯣꯡꯃ ꯋꯥꯔꯤ ꯑꯃꯇ ꯁꯥꯟꯅꯁꯤ
ꯑꯣ ꯁꯥꯟꯗꯤ ꯁꯥꯟꯗꯤ ꯃꯒ ꯌꯦꯗꯗꯤ
ꯍꯣꯏ ꯊꯝꯃꯦꯀꯣ ꯚꯥꯏ
ꯑ